ꯎꯝ ꯇꯥꯕ꯭ꯔꯣ
ꯇꯥꯏꯌꯦ
ꯑꯩꯒꯤ ꯐꯣꯟꯗꯣ ꯀꯩꯅꯣ ꯇꯧꯕ ꯑꯞꯗꯦꯠ ꯂꯥꯛꯄꯀꯣ ꯑꯗꯨꯒꯤ
ꯎꯝ
ꯀꯩꯗꯧꯔꯤꯅꯣ
ꯍꯤꯞꯄꯤ
ꯁꯤ ꯀꯩꯀꯩ ꯇꯧꯒꯦ ꯅꯪ ꯌꯨꯝꯗ ꯑꯗꯨꯝ ꯂꯩꯕ꯭ꯔꯥ ꯅꯠꯇ꯭ꯔꯒ
ꯌꯨꯝ ꯂꯩ
ꯉꯁꯥꯏ ꯅꯪ ꯃꯄꯥꯟ ꯊꯣꯛꯄ ꯂꯣꯏꯈ꯭ꯔꯒ ꯑꯩꯉꯣꯟꯗ ꯑꯃꯨꯛ ꯍꯟꯅ ꯇꯧꯔꯛꯇ꯭ꯔꯦꯀꯣ
ꯀꯝꯀꯥꯟꯗꯅꯣ
ꯑꯌꯨꯛꯇ ꯄꯨꯡ
ꯑꯣ ꯑꯌꯨꯛꯀꯤꯗꯨꯔꯥ ꯑꯣ ꯑꯗꯣ ꯑꯩ ꯇꯧꯕꯅꯦ ꯆꯠꯇꯕ
ꯑꯗꯣ ꯑꯃꯨꯛ ꯑꯅꯤ ꯑꯍꯨꯝꯔꯛ ꯇꯧꯕ ꯌꯥꯗ꯭ꯔꯣ
ꯑ ꯏꯗꯗꯒꯤ ꯀ ꯋꯥ ꯇ ꯇ ꯇ ꯂꯗꯨ
ꯎꯝ ꯑꯣꯏꯕ꯭ꯔꯥ ꯑꯩꯗꯤ ꯈꯪꯗꯕꯀꯣ ꯍꯥꯏꯗꯤ ꯅꯪ ꯇꯧꯔꯛꯇ꯭ꯔꯦꯅ ꯑꯗꯨꯝ ꯈꯟꯕ ꯑꯗꯨꯒꯤ ꯑꯩꯗꯣ ꯌꯥꯝ ꯅꯨꯡꯉꯥꯏꯇꯕ ꯑꯩ ꯀꯩꯁꯨ ꯈꯪꯗꯦꯏꯗ
ꯍꯜꯂꯃꯣ ꯅꯥꯟꯗꯤ
ꯈꯟꯗꯨꯗ ꯊꯕꯛ ꯆꯤꯂꯦꯕ
ꯎꯝꯪ ꯃꯤ ꯐꯕꯅꯦꯅ ꯀꯩꯁꯨ ꯈꯜꯗ
ꯉꯁꯥꯏꯁꯨ ꯂꯣꯏꯕ ꯀꯥꯟꯗ ꯐꯣꯟ ꯇꯧꯔꯒ ꯄꯥꯏꯈꯠꯇꯦ ꯑꯗꯨꯏꯁꯨ ꯑꯩꯗꯣ ꯈꯣꯡꯅꯥꯟ ꯍꯦꯛ ꯌꯧꯔꯒ ꯒꯥꯔꯤ ꯍꯦꯛ ꯂꯥꯛꯈ꯭ꯔꯕ ꯑꯗꯨ ꯍꯦꯛ ꯑꯗꯨꯝ ꯆꯠꯈ꯭ꯔꯕ
ꯊꯧꯅꯦ ꯒꯥꯔꯤꯗꯣ ꯂꯥꯛꯈ꯭ꯔꯕꯅꯤꯅ ꯑꯁ ꯇꯠꯂꯦꯅ ꯀꯌꯥꯝ ꯆꯥꯕꯗꯤ ꯆꯥꯡ ꯐꯅꯕꯅꯦ
ꯑꯩꯁꯨ ꯌꯥꯝ ꯆꯥꯏ ꯍꯦꯛ ꯑꯌꯨꯛꯇꯨꯁꯨ ꯌꯥꯝ ꯆꯥꯏꯑ ꯍꯧꯖꯤꯛꯁꯨ ꯆꯥꯏꯑ
ꯎꯝ ꯂꯋꯥꯗ꯭ꯔꯣ
ꯋꯥꯏ
ꯎꯝ
ꯑꯦꯝꯁꯥꯏ
ꯀ꯭ꯂꯥꯁ ꯆꯕꯗꯒꯤ ꯊꯕꯛ ꯌꯥꯝ ꯌꯥꯝ ꯆꯟꯈ꯭ꯔꯦꯅꯦ ꯍ ꯂꯩꯗꯤ ꯑꯃꯃꯨꯛ ꯆꯂꯅꯤ
ꯎ ꯑꯗꯨꯗꯩ ꯅꯨꯡꯗꯥꯡꯁꯨ ꯏꯅꯤꯡꯉꯥꯏ ꯂꯩꯌꯦ ꯀꯣꯟ
ꯎꯝ
ꯁꯟ ꯏꯅꯤꯡꯉꯥꯏ ꯂꯩꯌꯦ ꯑꯃꯨꯛ ꯀꯩꯅꯣꯗ ꯄ꯭ꯔꯦꯛꯇꯤꯀꯦꯜ ꯅꯣꯕꯨꯛꯇꯀꯣ ꯑꯃꯨꯛ ꯏꯌꯣ ꯍꯥꯏ ꯌꯦ ꯥ ꯑꯇꯣꯞꯄ ꯑꯃ ꯉꯁꯥꯏ ꯑꯃꯥ ꯑꯗꯨꯗꯤ ꯄꯈ ꯍꯕ ꯀꯣ ꯑ ꯄꯨꯏ
ꯃꯅꯕꯤ ꯍꯤꯟꯗꯤ ꯏꯔꯒꯣ ꯂꯥꯎꯅꯕ꯭ꯔꯥ
ꯑꯃ ꯑ ꯀꯝ ꯍꯥꯏꯕ ꯅꯨꯄꯤꯗ ꯃꯥꯗꯤ ꯑꯅꯤꯃ ꯂꯛꯑꯦ ꯑꯦꯁꯥꯏꯟꯃꯦꯟꯁꯨ ꯄ꯭ꯔꯦꯛꯇꯤꯀꯦꯜꯁꯨ ꯑꯗꯣ ꯑꯃ ꯀꯖꯤꯛꯂꯨꯗꯗꯤ ꯑꯃꯐꯥꯎ ꯏꯔꯛꯇꯦ ꯍꯌꯦꯡ ꯑꯃ ꯄꯤꯔꯁꯦ ꯍꯥꯏꯕꯤꯕꯅꯤ
ꯅꯪ ꯅꯪꯁꯨꯠꯄꯤꯗ꯭ꯔꯤꯔꯤꯕꯣ
ꯑꯩ ꯑꯃꯗꯨ ꯄꯤꯈ꯭ꯔꯦ ꯑꯃꯈꯛꯇ ꯉꯥꯏꯈ꯭ꯔꯦ ꯍꯧꯖꯤꯛ ꯁꯃꯥꯏ ꯑꯃ ꯍꯥꯟꯅꯒ ꯑꯃꯨꯛ ꯇꯨꯁꯟ ꯆꯠ ꯀꯅꯤ ꯑꯁ ꯑꯉꯥꯡꯁꯤꯡꯁꯨ ꯑꯦꯛꯖꯥꯝ ꯂꯩꯕꯀꯣ
ꯂꯩꯕ꯭ꯔꯅꯦ ꯀ
ꯉꯁꯤꯗꯒꯤ ꯍꯧꯈ꯭ꯔꯦ ꯑꯄꯤꯛꯄ ꯃꯤꯗ
ꯑꯣ ꯑ ꯊꯨꯅꯦ ꯁꯖꯦ
ꯎꯝ ꯁꯤꯗꯤ ꯃꯀꯦꯁꯟ ꯊꯥꯕꯤꯔꯅꯤ
ꯎꯝ ꯀꯌꯥꯝ ꯀꯣꯏꯗꯣꯏꯅꯣ ꯀꯌꯥꯝꯌꯥꯝ ꯁꯥꯟꯗꯣꯏꯅꯣ
ꯃꯊꯪꯒꯤ ꯈꯪ ꯈꯪꯗꯦ ꯑꯗꯨꯗꯤ
ꯍꯥ ꯃ ꯐꯕ
ꯊꯥ ꯑꯣꯏꯍꯤꯦ ꯅꯨꯃꯤꯠ ꯇꯔꯥ ꯃꯉ ꯍꯥꯏꯒꯤ ꯅꯍꯥꯃꯨꯛꯇꯣ ꯌꯥꯝ ꯀꯨꯏꯅ ꯁꯨꯇꯤ ꯐꯪꯉꯦꯗꯅꯀꯣ ꯑꯗꯨꯒꯤ ꯌꯥ ꯄꯤꯗ ꯃꯥꯥꯟꯗ
ꯄꯤꯔꯁꯨ ꯌꯥꯕꯅꯤꯅꯦ ꯃꯣꯏꯗꯤ
ꯎꯝ ꯐ ꯁꯁꯨ ꯐꯤꯗ ꯀꯃ
ꯁ꯭ꯋꯥꯏꯗ ꯂꯩꯕꯁꯤꯡ ꯄꯤꯈ꯭ꯔꯁꯨ ꯌꯥꯒꯅꯤ ꯏꯔꯥꯡꯅ ꯃꯇꯝ ꯄꯣꯡꯕꯗ ꯂꯥꯏꯁꯨ ꯃꯊꯟꯇ ꯁꯨꯇꯤꯒꯤ ꯏꯃꯨꯡ ꯂꯩꯕꯅꯤ ꯅꯠꯇ꯭ꯔꯥ ꯑꯕ
ꯇꯥꯏ
ꯀ ꯈꯜꯂꯤꯗ
ꯑꯗꯨꯝ ꯃꯣꯏꯒꯤ ꯀꯩꯅꯣꯗ ꯀꯥꯂꯦꯖ ꯁꯨꯇꯤꯗ ꯀꯩꯅꯣ ꯌꯥꯝ ꯄꯤꯌꯦꯕꯀꯣ ꯏꯕꯣ ꯈꯣꯠꯅꯤꯉꯥꯏ ꯍꯥꯏꯕꯗꯤ ꯑꯦꯁꯥꯏꯟꯃꯦꯟꯒꯨꯝꯕ ꯑꯗꯨꯗꯣ ꯑꯗꯨꯗꯣ ꯑꯃꯨꯛ ꯈꯟꯕꯅꯤꯅ ꯇꯅꯤꯡꯕꯀꯣ
ꯏꯁꯅꯥꯡꯅ ꯃꯨꯛꯇ ꯇ ꯍꯗꯣꯏꯅꯅꯦ
ꯍꯣꯏ ꯑꯗ ꯑꯩ ꯍꯟꯗꯛꯇꯤ ꯑꯩ ꯇꯧꯕꯤꯔ ꯍꯟꯗꯛꯇꯤ ꯑꯩ ꯇꯧꯔꯔꯣꯏ ꯃꯣꯏ ꯃꯁꯥ ꯃꯁꯥ ꯇꯧꯍꯟꯒꯅꯤ
ꯌꯥꯝ ꯄꯤ ꯌꯥꯝ ꯄꯤꯔꯨꯅꯨ ꯍꯥꯏꯌꯣ ꯅꯪ ꯋꯥ ꯋꯥꯏ ꯍꯥꯏꯣ ꯑꯦꯁ ꯃ ꯃꯣꯏ ꯃꯊꯟꯇ ꯇꯧꯒꯗꯕꯅꯤꯅꯦ ꯀꯔꯤ
ꯍꯥꯏꯕꯗꯤ ꯀꯔꯤ ꯀꯔꯤ ꯁꯦꯝꯕ ꯈꯣꯠꯄꯗꯣ ꯌꯥꯝ ꯂꯨꯕꯤꯕꯀꯣ ꯀꯥꯔꯠꯕꯣꯔꯗ ꯀꯩꯅꯣꯗ ꯀꯥꯔꯠꯕꯣꯔꯠꯇꯒꯤ ꯔꯦꯁꯄꯤꯔꯦꯇꯔꯤ ꯁꯤꯁꯇꯦꯝ ꯁꯦꯝꯃꯣꯀ ꯍꯥꯏꯔꯛꯄꯗꯣ ꯑꯗꯨ ꯃꯗ ꯂꯨꯋꯅ ꯀ
ꯐꯣꯟꯗ ꯌꯦꯡ ꯍꯜꯂꯣ ꯌꯥꯝ ꯂꯥꯏꯕꯗꯣ ꯇꯧꯍꯜꯂꯣ ꯑꯗꯨꯒ
ꯈꯪꯗ꯭ꯔꯦꯗ ꯑꯩꯁꯦ ꯑꯩꯒꯤ ꯊꯃꯣꯏꯁꯦꯠ ꯄꯣꯊꯥꯐꯝ ꯈꯪꯗ꯭ꯔꯦ
ꯐꯣꯟꯗ ꯌꯥꯝ ꯏꯔ ꯂꯥꯏꯕ ꯂꯩꯕꯅꯦ ꯑꯩꯁꯨ ꯀ꯭ꯔꯥꯁꯇ ꯐꯥꯔꯤꯉꯩꯗ
ꯑꯩꯒꯤ ꯑꯩꯒꯤ ꯀ꯭ꯂꯥꯁꯀꯤ ꯇ ꯑꯩꯒꯤ ꯀ꯭ꯂꯥꯁꯀꯤꯕꯨ ꯈꯟꯁꯤꯔꯥ ꯑꯉꯥꯡ ꯆꯤꯡꯈꯥꯟꯁꯤꯦꯔꯥ ꯅꯪ ꯈꯤꯈꯥꯟ ꯁꯤꯔ ꯑꯩ ꯒ꯭ꯌꯥꯟ ꯇꯥꯗꯦ
ꯁ ꯄ꯭ꯂꯁꯨꯔ ꯄꯇꯀꯗꯣ ꯗꯤ ꯗꯤ ꯑꯦꯟ ꯑꯦ ꯁꯦꯝꯃꯟ ꯄꯤꯕꯅꯤꯗ ꯑꯩꯒꯤ
ꯎꯝ
ꯑꯁ ꯀꯃꯥꯏꯅ ꯁꯦꯝꯗ꯭ꯔ ꯑꯃ ꯁꯦꯝꯃꯦꯠ ꯂꯥꯜꯂꯦ ꯑꯃ ꯁꯦꯝꯃꯦꯠ ꯂꯥꯜꯂꯦ ꯐꯣꯟꯗ ꯌꯦꯡꯉ ꯇꯧꯅꯦ ꯑꯁ ꯅꯧ ꯆꯣꯕꯒꯠ ꯆꯅ ꯂꯩ ꯅꯪꯅꯦꯁꯦ
ꯃꯈꯣꯏ ꯌꯥꯝ ꯇꯥꯕ꯭ꯔꯥ
ꯑꯁꯤꯁꯤ ꯌꯥꯝ ꯀꯜꯂꯦ ꯇꯜꯂꯦꯗꯏꯗꯤ
ꯑꯩ ꯌꯥꯝ ꯁꯔꯦ ꯑꯉꯥꯡꯁꯨ ꯎꯔꯤꯅꯣ ꯑꯩꯒꯤꯁꯨ ꯈꯤꯇꯪ ꯈꯜꯂꯣ
ꯈꯟꯕꯅꯦ ꯈꯟꯕꯅꯦ ꯈꯟꯗꯅꯤ
ꯑꯩꯁꯦ ꯉꯥꯏꯍꯥꯛꯇꯪꯒꯤ ꯇꯨꯡꯗ ꯐꯪꯉꯁꯦ ꯑꯃꯨꯛ ꯆꯠꯂꯅꯤ ꯌꯦꯡꯉꯣ ꯍꯧꯖꯤꯛ ꯃꯥꯏꯅ ꯇꯥꯔꯒ ꯍꯨꯝ ꯀꯨꯟꯊ꯭ꯔꯥꯃ ꯆꯠꯂꯅꯤ ꯑꯃꯨꯛ ꯑꯥꯗ ꯑꯃꯨꯛ ꯐꯝꯃꯣꯅꯦ ꯑꯃꯨꯛ ꯂꯥꯛꯑꯅꯤ ꯑꯩꯒꯤ ꯍꯣꯔꯦꯟ ꯏꯅꯤꯉꯥꯏ ꯌꯥꯝ ꯂꯩꯔꯤ ꯑꯗꯨꯁꯨ ꯑꯃꯨꯛ ꯏꯈꯤꯒꯅꯤ ꯑꯗꯨꯒ ꯑꯃꯨꯛ ꯌꯦꯡꯉꯣ ꯑꯁ ꯇꯜꯂꯤ ꯑꯗꯨꯗ ꯅꯪꯒ ꯑꯃꯨꯛ ꯈꯠꯅꯒꯅꯤ ꯇꯨꯝꯕ ꯅꯨꯡꯉꯥꯏꯔꯝꯃꯤ
ꯑꯦ ꯀꯦꯃꯥ ꯈꯅ ꯀ
ꯍꯥꯟꯅ ꯇꯧꯕꯗꯣ ꯍꯥꯏꯕꯣꯅꯦ ꯃꯔꯛ ꯃꯔꯛꯇꯨꯁꯨ
ꯑꯗꯨ ꯅꯪꯅ ꯁꯩꯗ
ꯑꯣ ꯑꯁ ꯑꯩꯅ ꯑꯣꯏꯔꯁꯨ ꯅꯪꯁꯨ ꯈꯔꯗꯤ ꯐꯕ ꯌꯥꯕꯖꯥꯠ ꯑꯩꯅ ꯑꯩꯉꯣꯟꯗ ꯍꯦꯟꯅ ꯀꯝꯄꯗ
ꯃꯃꯥꯅ ꯐꯥꯗꯅ ꯃꯥꯃ ꯒꯤꯘ ꯍꯥꯏꯩꯖꯤꯜꯂꯒ ꯃꯩ ꯃꯩ ꯃꯆꯥ ꯃꯆꯥꯗ ꯒꯤ ꯍꯩꯖꯤꯜꯂꯒ
ꯇꯨꯝꯕ ꯅꯨꯡꯉꯥꯏꯇꯦ ꯈꯪ ꯈꯪꯕ ꯃꯇꯝꯝꯗ ꯀꯞꯎ ꯀꯞꯅ ꯈꯜꯂꯨ ꯈꯜꯂꯨꯔꯒ ꯑꯩꯒꯤ ꯄꯨꯁꯤ ꯎ ꯎ
ꯄꯤꯔꯥꯡ ꯇꯩꯊꯣꯛꯅꯤꯉꯥꯏ ꯐꯤ ꯄꯤꯒꯦ
ꯄꯤ ꯑꯔꯗꯤ ꯌꯥꯔꯦ ꯀꯔꯤꯄꯤꯤꯗ
ꯄꯔ ꯄꯨ꯭ꯔꯣ
ꯄꯤꯔꯥ ꯑꯃꯁꯁꯨ ꯃꯐꯝ ꯃꯇꯝ ꯂꯩꯌꯦꯀꯣ ꯁꯤ ꯁꯤꯖꯤꯟꯅꯅꯤꯡꯉꯥꯏꯀꯣ
ꯍꯅꯨ
ꯇꯥ ꯊꯔꯣ
ꯑꯩꯁꯦ ꯄꯨꯔꯥ ꯌꯥꯝ ꯇꯥꯕꯀꯣ
ꯎ
ꯑꯩꯁꯦ ꯀꯟꯅ ꯑꯦꯛꯁꯟ ꯇꯧꯔꯤꯕ
ꯎꯝ
ꯆꯤꯟ ꯇꯨꯝꯊꯣꯛꯄ ꯈꯨꯠ ꯇꯧꯕ
ꯂ ꯂꯗ ꯂꯥꯛꯕꯣ
ꯅꯠꯇꯦ ꯑꯃꯅꯦ ꯇꯣꯉꯥꯜꯂꯦꯕꯀꯣ
ꯀ
ꯀꯩꯅꯣ ꯅꯦꯗꯥ ꯑꯗ ꯀ
ꯑꯦ ꯎꯝ ꯀꯩꯅꯣ ꯍꯣꯏꯗ ꯆꯠꯈ꯭ꯔꯕꯣ ꯇꯥꯏ ꯇꯥꯏꯗ ꯌꯨꯝ ꯄꯥꯝꯃꯤ ꯁꯤꯡ
ꯑꯣ ꯑꯣ ꯆꯠꯈ꯭ꯔꯦ ꯆꯠꯈ꯭ꯔꯦ ꯎꯝ ꯆꯦ ꯎꯝ ꯁꯇꯥꯒꯗꯧꯔ ꯄ
ꯑꯦ ꯆꯈ꯭ꯔꯦ ꯆꯈ꯭ꯔꯦ ꯃꯥꯁꯨ ꯆꯈꯦ
ꯁꯤ ꯊꯥꯛꯇ ꯇꯥꯛ ꯇ ꯇꯧꯔꯦ ꯍꯥꯏꯕ꯭ꯔꯥ
ꯉꯥꯎꯗ ꯂꯦꯞꯄꯒ ꯑꯩꯒꯤ ꯃꯤꯡ ꯀꯧꯔꯛꯄꯗꯨꯗ ꯑꯩꯗꯣ ꯄꯥꯈꯠꯈ꯭ꯔꯕꯅꯤꯅꯦ ꯑꯩꯅ ꯈꯨꯠꯅ ꯑꯁ ꯇꯧꯕꯁꯤ ꯃꯤꯠꯅ ꯇꯧꯕꯒ ꯑꯁ ꯈꯨꯠꯅ ꯇꯧꯕꯒꯀꯣ ꯒ꯭ꯌꯥꯟ ꯇꯥꯔꯦ ꯑꯃꯛ ꯂ ꯑꯦꯕ ꯁꯐ
ꯄꯥꯗ꯭ꯔꯦꯅꯤ ꯑꯣ ꯍꯤꯡꯉꯥꯡꯁꯤꯜꯂꯛ ꯀꯗ꯭ꯔꯒ ꯈꯟꯕꯗ ꯑꯩꯁꯦ
ꯑꯩꯗꯤ ꯃꯗꯣ ꯂꯨ ꯆꯪꯉꯗꯤꯦ ꯑꯦꯁ
ꯑꯗꯨ ꯅꯠꯇꯦ ꯃꯥ ꯁꯦ ꯅꯍꯥꯟ ꯑꯩꯅ ꯑꯩꯈꯣꯏꯒꯤ ꯍꯩ ꯆꯥꯔꯒ ꯑꯣꯑ ꯍꯥꯏꯕ ꯑꯉꯥꯡꯗꯣ ꯎꯄꯥꯥꯗ ꯑꯍꯥꯡ ꯅꯨꯄꯥ ꯃꯆꯥꯗ
ꯀꯗ
ꯑꯩ ꯍꯣꯔꯦꯟ ꯐꯖꯅ ꯍꯥꯏꯕꯤꯒꯦꯀꯣ
ꯎꯝ
ꯍꯧꯖꯤꯛꯇꯤ ꯑꯩꯩꯅ ꯑꯦꯛꯁꯄ꯭ꯂꯦꯟ ꯇꯧꯕꯗꯣ ꯉꯝꯗ꯭꯭ꯔꯔꯤꯕ꯭ꯔꯥ
ꯉꯝꯗ꯭ꯔꯕꯣ
ꯑꯩ ꯇꯤꯤꯟꯕꯥꯟꯁꯦ ꯌꯥꯝ ꯋꯥꯈ꯭ꯔꯦꯕ
ꯅꯪ ꯄ ꯄꯨꯨꯡ ꯃꯔꯤ ꯃꯈ ꯃꯈꯥꯏ ꯀꯣꯁ ꯇꯣꯁꯦ
ꯄꯨꯡ ꯃꯔꯤꯦ ꯃꯤꯅꯤꯠ ꯇꯔꯥ ꯇꯥꯔꯗꯤ ꯑꯩ ꯀꯩꯅꯣ ꯇꯧꯕ ꯍꯧꯔꯅꯤ ꯈꯣꯡ ꯈꯨꯠ ꯆꯥꯝꯃꯒ
ꯇꯨꯝ ꯇꯨꯝꯅꯤꯡꯗ꯭ꯔꯣ
ꯇꯝ ꯅꯤꯡꯉꯦ ꯀꯔꯤ ꯇꯧꯁꯤꯅꯦ ꯑꯦ ꯀꯔꯤ ꯇꯧꯒꯅꯤ
ꯑꯁ ꯋꯥꯒꯅꯤ ꯀꯣ ꯃꯤꯠꯇ꯭ꯔꯥ ꯀꯣꯟ ꯇꯨꯝꯕꯗꯤ ꯈꯔꯥ ꯅꯨꯡꯉꯥꯏꯒꯅꯤ
ꯑꯁ ꯅꯨꯡꯃꯥꯏ ꯇꯣꯡꯉꯗ ꯍꯦꯟꯅ ꯋꯥꯏ ꯑꯗꯨꯝꯕꯗꯤ ꯑꯗꯨꯝꯕꯗꯤ ꯑꯩ ꯑꯗꯨꯝ ꯈꯥꯡꯕ ꯉꯝꯃꯦ ꯑꯗꯨ ꯅꯪꯅ ꯍꯦꯛ ꯇꯧꯔꯛꯄꯗꯣ ꯑꯗꯨꯗꯤ ꯈꯥꯡꯕ ꯉꯝꯗꯦ
ꯀꯔꯤ
ꯅꯪꯅ ꯍꯦꯛ ꯅꯨꯡꯉꯥꯏꯇꯅꯤꯡꯉꯥꯏ ꯇꯧꯔꯛꯄꯗꯨꯗꯤ ꯅꯨꯡꯉꯥꯏꯇꯦ ꯁꯒꯨꯝꯕꯁꯤꯗꯤ ꯑꯩ ꯑꯗꯨꯝ ꯉꯝꯃꯦꯕ ꯑꯗꯨꯒꯔꯕꯣ
ꯍ ꯍꯩꯗꯦꯅꯦ
ꯑꯁꯦꯡꯕ ꯍꯥꯏꯕꯅꯦ ꯀꯔꯤꯅꯣꯅꯦ
ꯀꯔꯤ ꯏꯁꯗꯤꯗꯨ ꯝꯕ ꯑꯗꯨ ꯇꯎꯗꯦꯍꯤ ꯃꯤ ꯑꯣꯔ ꯃꯅꯤ
ꯑꯗꯨ ꯎꯝ ꯌꯦꯡꯉꯨꯅꯦ ꯃꯔꯛ ꯌꯥꯔꯗ꯭ꯔꯥ
ꯎꯝ
ꯑꯗꯨꯗꯤ ꯅꯪ ꯍꯥꯏꯔꯣ
ꯑ ꯍꯥꯏ ꯔꯣꯏ
ꯀꯔꯤꯒꯤ ꯍꯥꯏꯔꯛ ꯀꯅꯨꯀꯣ ꯑꯗꯨꯒꯤ ꯂꯣꯟꯗꯨꯗꯤ ꯑꯩ ꯑꯩ ꯇꯧꯔꯛꯑꯗꯤ ꯂꯣꯏꯔꯦ ꯑꯗꯨꯗꯤ ꯑꯩꯁꯨ ꯆꯠꯅꯤꯡꯉꯥꯏ ꯂꯣꯏꯁꯤꯟꯈꯤꯒꯦꯀꯣ
ꯍ ꯍꯣꯏ ꯍꯔꯦꯟ ꯑꯃꯛ ꯎꯝ ꯍ ꯐꯔꯦ ꯐꯔꯦ ꯇꯝꯣ ꯇꯝꯣ ꯍ ꯍꯣꯏ ꯐꯔꯦ